ꯋꯥꯏ
ꯂꯨꯍꯣꯡꯕ ꯍꯥꯏꯁꯤ ꯂꯩ ꯃꯣꯏꯅ ꯂꯨꯍꯣꯡꯉꯒ ꯑꯩꯈꯣꯏꯅ ꯑꯣꯏꯅ ꯑꯗꯨꯝ ꯃꯥꯡꯕ ꯁꯣꯝꯗ
ꯃꯥꯉꯕ
ꯃꯣꯏ ꯃꯣꯏ ꯂꯨꯍꯣꯡꯕꯗ ꯐꯤꯔꯣꯜꯁꯨ ꯇꯤꯡꯗꯣꯏꯅꯦꯕ ꯋꯥꯏꯗꯤ ꯐꯤꯔꯣꯜ ꯁꯦꯠꯅꯕ ꯈꯣꯠꯅꯕ ꯀꯦꯅꯕ ꯑꯗꯒꯤ ꯊꯕꯛ ꯁꯨ ꯑꯗꯨꯗꯒꯤ ꯋꯥꯁꯨ ꯋꯥꯕ ꯃꯣꯏ ꯃꯣꯏ ꯅꯨꯡꯁꯤꯕ ꯊꯨꯡ ꯌꯧꯔꯒ ꯑꯩꯈꯣꯏꯅ ꯋꯥꯕ
ꯑꯗꯨ ꯂꯣꯏꯔꯛꯑꯒꯁꯨꯅꯦ ꯀꯌꯥꯝ ꯋꯥꯏꯗꯅ ꯀꯥꯏꯔ ꯐꯅꯤꯕꯨ
ꯍꯣꯏ ꯃꯅꯥ ꯃꯁꯤꯡꯃꯨꯛ ꯊꯥꯕꯤꯕꯗꯅꯤ
ꯑꯗꯨꯗ ꯑꯣꯏꯔꯅ ꯄ꯭ꯔꯥꯥꯟ ꯆꯥꯛꯏꯖꯦ
ꯎꯕꯨ ꯎꯕꯤꯗꯕ ꯃꯣꯏꯅ ꯇꯥꯟꯗꯦ ꯑꯩꯈꯣꯏꯗꯤ ꯂꯣꯏꯁꯤꯜꯂꯛꯑꯦ ꯍꯧꯖꯤꯛ ꯏꯊꯧꯗꯣ ꯃꯥꯏ ꯑꯣꯟꯁꯤꯟꯅꯕ ꯌꯥꯔꯅꯤ
ꯑꯩꯁꯨ ꯂꯧꯁꯤꯡ ꯇꯧꯍꯧꯗ꯭ꯔꯤ ꯀꯥꯟꯗꯅꯦ ꯂꯧꯁꯤꯡ ꯇꯧꯔꯒꯕꯨꯗꯤ ꯍꯣꯏ ꯊꯕꯛꯀꯤ ꯊꯕꯛ ꯉꯛꯇꯅꯤ ꯌꯨꯝꯒꯤ ꯃꯇꯦꯡ ꯇꯧꯗꯤ ꯌꯥꯔꯣꯏ ꯑꯗꯨꯑꯣꯏꯁꯨ ꯌꯨꯝꯗ ꯐꯅ ꯇꯧꯔꯁꯨ ꯑꯩꯅ ꯀ꯭ꯂꯥꯁ ꯆꯠꯄ ꯌꯥꯍꯧꯔꯒꯗꯤ ꯌꯨꯝꯗꯩ ꯐꯅ ꯌꯥꯗ꯭ꯔꯒ ꯌꯨꯝꯗꯩ ꯂꯥꯛꯄ ꯈꯣꯠꯄ ꯍꯥꯏꯕ ꯑꯃ ꯂꯩꯗꯅ ꯑꯩꯁꯨ ꯅꯪꯅ ꯅꯪꯅ ꯠꯂꯛꯀꯗꯣꯏꯅꯦꯕ
ꯑꯗꯣ ꯀꯧꯔꯛꯄꯁꯨ ꯈꯔ ꯂꯦꯞꯇꯣꯏꯅꯤꯗꯅ ꯀꯔꯤꯝ ꯂꯩꯇ꯭ꯔꯗꯤ ꯅꯪ ꯀꯔꯤꯝ ꯇꯧꯕꯁꯨ ꯅꯠꯇꯦ ꯑꯗꯨ ꯂꯥꯛꯑꯣ ꯈꯣꯠꯂꯣ ꯇꯧꯔꯛ
ꯎꯄꯥꯏ ꯂꯩꯇ꯭ꯔ ꯀꯥꯥꯟꯗꯅꯦꯕ ꯑꯩꯅ ꯌꯨꯝꯗꯒ ꯀꯨꯍꯔ ꯂꯥꯛꯀꯦ ꯍꯥꯏꯔꯛꯏꯖꯤꯅ ꯌꯨꯝꯒꯤꯅꯦ ꯌꯨꯝꯒꯤ ꯃꯌꯥꯝꯁ ꯌꯦꯡꯉ ꯊꯕꯛ ꯇꯧꯕꯗꯤꯅꯦ ꯃꯤꯅꯥꯏ ꯑꯣꯏꯗꯧ ꯈꯛꯇꯅꯤ ꯏꯕꯦꯝꯃ
ꯃꯥꯅ ꯌꯨꯝꯒꯤ ꯌꯦꯡꯉꯒꯀꯣ ꯏꯁꯥꯒꯤ ꯌꯦꯡꯍꯧꯗ꯭ꯔꯗꯤꯅꯦ ꯃꯤꯅꯥꯏ ꯑꯣꯏꯒꯗꯅꯦ
ꯎꯝ ꯍꯥꯏꯗꯤ ꯌꯨꯝꯁꯨ ꯅꯨꯡꯁꯤꯀꯣ ꯌꯨꯝ ꯅꯨꯡꯁꯤꯗꯤ ꯃꯣꯏꯅ ꯋꯥꯏꯁꯤꯁꯨ ꯎꯅꯨꯡꯁꯤꯀꯣ ꯑꯗꯨꯁꯨ ꯁꯤ ꯃꯌꯥꯝꯗ ꯌꯦꯡꯉꯗꯦ ꯀꯔꯤ ꯋꯥꯏꯑꯦꯕ
ꯎ ꯈꯔꯁꯨ ꯊꯃꯣꯏꯣꯏ ꯀꯟ ꯇꯥꯔꯦ ꯑꯩꯁꯨ ꯀꯜꯂꯕꯅꯤ
ꯊꯃꯣꯏ ꯀꯜꯂꯕꯅꯤꯕ ꯌꯦꯡꯁꯤꯟꯅꯇ ꯀꯧꯔꯀꯥꯅꯣ ꯁꯤꯗꯅ ꯑꯩ ꯍꯥꯏꯔꯝꯃꯤꯁꯦ ꯍꯥꯏ ꯁꯕꯟ ꯍꯥꯏ ꯁꯕ ꯄꯥꯒꯗꯤꯅꯦ ꯑꯁꯨ ꯀꯣꯛ ꯀꯧ ꯇꯧꯅꯤ ꯃꯃꯥ ꯃꯄꯥꯁꯤꯡ ꯑꯗꯒꯤ ꯅꯨꯄꯥꯁ ꯌꯦꯡꯉꯣ ꯊꯕꯛ ꯏꯪꯈꯥꯡ ꯇꯧꯗꯦ ꯃꯣꯏꯗꯤ ꯃꯣꯏ ꯂꯦꯛꯄꯨ ꯐꯕꯨ ꯐꯝꯃꯟꯗꯦ ꯃꯈꯨꯠ ꯃꯁꯥꯕ ꯍꯩꯕꯨ ꯍꯩꯃꯟꯗꯦ ꯏꯕꯦꯝꯃ
ꯑꯗꯨꯅꯦ ꯏꯁ ꯉꯝꯅꯤꯀꯣ ꯅꯨꯄꯥ ꯅꯨꯄꯥꯉꯩꯁꯤꯅ ꯁꯦꯜ ꯇꯥꯅꯤꯡꯗ꯭ꯔꯤꯁꯦ ꯑꯉꯛꯄꯅꯤꯀꯣ ꯅꯨꯄꯥ ꯁꯦꯜ ꯇꯥꯅꯤꯡꯗꯕ ꯌꯥꯝ ꯂꯩꯁꯦ
ꯂꯩ ꯂꯩ ꯂꯩ
ꯑꯩꯈꯣꯏꯗꯤ ꯑꯩꯈꯣꯏ ꯑꯩꯈꯣꯏ ꯑꯩꯈꯣꯏꯅ ꯃꯨꯗ ꯁꯤ ꯌꯧꯅ ꯋꯥꯔꯗꯤ ꯃꯣꯏꯗꯤ ꯍꯥꯏ ꯋꯥꯏ ꯑꯦ ꯅꯨꯄꯤ ꯅꯍꯥ ꯊꯤꯔꯛꯑꯒ ꯐꯦꯃꯤꯂꯤ ꯄꯨꯔꯛꯀꯗꯣꯏꯅꯦꯕ
ꯃꯣꯏ
ꯉꯝꯃꯤꯀꯣ ꯉꯝꯃꯤ ꯃꯣꯏ ꯅꯨꯡꯉꯥꯏꯊꯣꯛꯏꯕ ꯅꯨꯄꯥꯒꯗꯤ ꯌꯥꯝꯕ ꯉꯝꯃꯤ
ꯏꯕꯦꯝꯃ ꯍꯧꯖꯤꯛꯇꯤꯅꯦ ꯀꯩꯅꯣ ꯇꯧꯋꯦ ꯅꯨꯄꯤ ꯃꯔꯝ ꯆꯥꯅꯤ ꯈꯟꯕ ꯃꯤꯁꯨ ꯃꯌꯥꯝ ꯊꯣꯛꯂꯛꯑꯗ ꯑꯗꯨꯅꯅꯦ ꯑꯗꯨꯅ ꯅꯨꯄꯤꯒꯤ ꯃꯔꯝ ꯆꯥꯅꯤ ꯀꯣꯛꯅ ꯊꯣꯛꯂꯛꯏꯁꯤꯡꯁꯤꯅ ꯉꯛꯈ꯭ꯔꯦ ꯑꯩꯈꯣꯏꯁꯨ ꯄꯤꯖꯔꯣꯏꯕ ꯑꯩꯈꯣꯏ ꯋꯥꯅ ꯇꯝꯕꯅꯦꯕ
ꯀꯩꯗꯧ ꯄꯨꯖꯗꯣꯏꯕ ꯅꯠꯇ꯭ꯔꯣ
ꯃꯥꯅꯦ ꯃꯧꯋꯥꯂꯧꯗꯦ ꯑꯩꯈꯣꯏꯅ ꯀꯞ ꯀꯞꯇꯅ ꯗꯤꯑꯦꯝꯒ ꯇꯝꯃꯒ
ꯈꯔ ꯄꯨꯜꯂꯞ ꯇꯥꯃꯤꯟꯅꯔꯒ ꯆꯥꯎꯈꯠꯃꯤꯅꯕ ꯋꯥꯅꯤ
ꯑꯣ ꯌꯩꯒꯗꯕꯅꯤ ꯃꯃꯥꯗꯨꯗ ꯑꯩꯈꯣꯏꯒꯤ ꯗꯤꯁꯦꯝꯕꯔꯗ ꯂꯨꯍꯣꯡꯗꯣꯔꯤꯕ ꯅꯨꯄꯤꯖꯦ ꯁꯤꯁꯤꯒꯤꯅ ꯃꯣꯔꯣ ꯑꯃ ꯀꯨꯝꯍꯩ ꯌꯦꯡꯗꯗ ꯉꯥꯏꯔꯦ ꯑꯩꯈꯣꯏꯗꯤ
ꯎ ꯑꯩꯈꯣꯏꯔ ꯅꯤꯕꯤ ꯑꯃ ꯂꯥꯛꯇꯣꯏ ꯃꯧꯁꯤꯡꯁꯤꯅꯅꯦ ꯏꯈꯥ ꯊꯥꯕ ꯉꯥꯛꯇꯅꯤ
ꯅꯪꯕꯨꯗꯤ ꯑꯗꯨꯃꯥꯏꯅ ꯑꯗꯨꯝ ꯇꯧ ꯂꯩꯔ
ꯑꯃꯅ ꯅꯔꯁ ꯇꯝꯃꯦ ꯏꯟꯇꯔꯟꯕꯨꯗꯤ ꯄꯨꯗ꯭ꯔꯔꯤ ꯍꯟꯗꯛ ꯂꯣꯏꯗꯧꯕ
ꯑꯣ
ꯑꯩ ꯅꯔꯁꯤ ꯇꯁꯦꯡꯒꯤ ꯀꯤ ꯇꯜꯂꯦꯕ ꯁꯤꯟ ꯀꯌꯥ ꯄꯥꯏꯔꯛꯄꯅꯣ
ꯈꯨꯠ ꯁꯥꯥ ꯑꯩꯈꯣꯏꯗꯤꯅꯦ ꯍꯥꯏ ꯋꯥꯅꯦꯕ ꯁꯣꯏꯕ ꯌꯥꯝ ꯁꯣꯏꯜꯂꯝꯕꯅꯤꯅꯅꯦ ꯍ ꯊꯤꯡꯖꯥꯏꯅꯤꯡꯕ ꯀꯥꯟꯗ
ꯏꯕꯦꯝꯃ ꯅꯔꯁ ꯑꯣꯏꯕꯒ ꯑꯣꯏꯍꯩ ꯏꯕꯖꯥꯠꯅꯇꯦ ꯏꯕꯦꯝꯃ ꯀꯩꯅꯣ ꯇꯧꯗꯗꯤ ꯑꯁ ꯆꯥꯕꯣꯛꯄꯤꯒꯤ ꯀꯩꯅꯣꯒ ꯁꯦꯡꯗꯣꯛꯄꯗꯣ ꯃꯣꯏꯅ ꯑꯁ
ꯃꯥꯅꯦ ꯅꫪꯁꯇꯣ ꯈꯔ ꯆꯥꯎꯋꯦꯕ ꯑꯣꯏꯗꯤ ꯑꯃꯨꯛꯁꯨ
ꯍꫭꯏ ꯅꫪꯁꯨꯃꯆꯥ ꯃꯁꯨꯗꯤ ꯃꯌꯥꯝ ꯄꯥꯈꯣꯟꯁꯤꯐꯝꯅꯤ ꯑꯣꯏꯔꯛꯇꯣꯏꯁꯦ ꯑꯗꯨꯅ ꯇꯥꯜꯂꯦ ꯑꯩ ꯑꯁ ꯍꯩꯅꯗꯦ ꯏꯕꯦꯝ ꯃꯤꯒꯤꯗꯣ ꯃꯤꯒꯤ ꯏꯍꯤꯡ ꯅꯍꯤꯡꯗꯣ ꯐꯥꯛ ꯐꯥꯛꯇꯅ ꯁꯦꯡꯗꯣꯅꯤ
ꯑꯗꯨꯅ ꯑꯩꯗꯤ ꯉꯝꯃꯣꯏ ꯏ ꯅꯥꯏ ꯎꯕꯁꯨ ꯇꯜꯂꯦ ꯍꯩꯅꯗꯦ
ꯎꯝ ꯑꯩꯈꯣꯏꯁꯦꯒꯤꯗ ꯑꯩ ꯈꯪꯈ꯭ꯔꯕꯅꯦꯕ ꯑꯁ ꯄꯨꯔꯥ ꯏꯕꯦꯝꯃ ꯎꯝ ꯍꯥꯏꯁꯤꯅꯦ ꯑꯩ ꯌꯥꯎꯋꯦꯕ ꯃꯣꯏ ꯑꯗꯨ ꯇꯧꯕꯗꯣ ꯈꯪꯉꯕ ꯍꯥꯏꯗꯤ ꯃꯤꯗꯣ ꯀꯩꯅꯣ ꯇꯧꯕ ꯃꯤ ꯆꯥꯃꯣꯠꯅꯕꯒ ꯂꯩꯗꯅ ꯃꯅꯝ ꯅꯝꯊꯤ ꯅꯝꯊꯤꯕꯒꯁꯨ ꯌꯥꯎꯋꯦꯕ ꯑꯣꯄꯔꯦꯁꯟ ꯇꯧꯕ ꯍꯥꯏꯁꯦ ꯅꯣꯡꯃ ꯃ ꯏꯍꯤꯡꯅꯍꯤꯡꯗꯣ ꯑꯗꯨꯝ ꯊꯝꯗꯣꯏꯅꯦꯕꯀꯣ ꯁꯦꯡꯗꯣꯛꯏꯗꯣꯏꯅꯦꯕ ꯃꯈꯥ ꯀꯩꯀꯥꯗꫭ ꯑꯗꯨꯝ ꯆꯠꯇꯣꯏꯅꯦꯕ ꯑꯉꯥꯡ ꯄꯣꯛꯄꯒꯤꯗꯣ ꯑꯗꯨꯗꯨꯗꯅꯦ ꯏꯍꯤꯡꯅꯍꯤꯡ ꯅꯝꯊꯤꯕꯀꯁꯨ ꯌꯥꯎꯋꯦꯕ ꯑꫭꯒꯦ ꯇꯧꯖꯅꯦ ꯑꯗꯨ ꯑꫭꯛꯀ ꯇꯧꯕꯁꯨ ꯌꯥꯕ ꯅꯠꯇꯦꯕ ꯅꫪꯁꯇꯤ ꯀꯝꯄ꯭ꯂꯦꯟ ꯆꯥꯗꯣꯏꯅꯦꯕ
ꯂꯨꯒ꯭ꯔ ꯄꫭꯠꯅꯤꯅꯦ
ꯃꯥꯅꯦ ꯑꯔꯥꯏꯕ ꯑꯝꯇ ꯂꯩꯔꯝ ꯄꯣꯠꯇꯦ ꯄꯩꯁꯥ ꯇꯥꯟꯕꯩꯁꯦ
ꯎꯝ ꯋꯥꯔ ꯋꯥꯔ ꯄꯩꯁꯥ ꯐꯪꯉꯦꯗꯨꯅꯤ
ꯑꯣ ꯂꯥꯏꯗꯦ ꯄꯨꯟꯁꯤꯁꯦ ꯂꯥꯏꯗꯦ
ꯂꯥꯏꯞꯁꯦ ꯆꯍꯤ ꯌꯥꯝꯖꯜꯒ ꯈꯪꯉꯤꯗꫭ ꯇꯧꯔꯦ ꯏꯕꯦꯝꯃ
ꯑꯁꯨꯝꯕ ꯒ꯭ꯌꯥꯟ
ꯀꯣꯂꯦꯖ ꯂꯥꯏꯐꯀꯗꯣ ꯅꯨꯡꯉꯥꯏꯈꯤꯕꯅꯤꯗ ꯐꯥꫪꯁ ꯁꯦꯃꯤꯁꯇꫪ ꯀꯥꯔꯛꯄꯒꯗꯣ
ꯎꯝ ꯑꯁ ꯑꯩꯅꯒ ꯆꯀꯥ ꯄꯨꯜꯂꯒ ꯂꯥꯛꯄꯗꯣ ꯑꯗꯨꯁꯨ ꯁꯝꯇꯤꯡꯍꯟꯕꯤꯗꯦꯅ
ꯁꯝ ꯇꯤꯡꯍꯜꯂꫭꯔꯗꯤ ꯐꯖꯕꯤ ꯁꯥꯕꯅꯤ ꯑꯩꯁꯨ
ꯑꯦꯡꯉꫭ ꯑꯗꯨꯀꯥꯟꯗꯗꯤ ꯄꯤꯌꫭ ꯄꯤꯌꫭ ꯄꯤꯌꯣꯅ ꯅꯤꯔꯝꯃꯤꯁꯦ ꯑꯩꯅ ꯄꯤꯌꯣꯁꯤꯕꯨ ꯍꯥꯏ ꯉꯝꯖꯤꯜꯂꯛꯇ꯭ꯔꯕꯅꯦꯕ ꯌꯥꯎꯔꯤꯕ ꯃꯔꯨꯞ ꯊꯔꯨꯞ ꯃꯌꯥꯝꯁꯤꯅ ꯃꯔꫭꯜ ꯑꯃ
ꯀꯌꯥꯅꯣ ꯅꯪ ꯃꯔꯨꯞꯁꯦ
ꯍꯟꯗꯛ ꯑꯃ ꯑꯒꯨꯁꯇ ꯂꯣꯏꯔꯅꯤ ꯑꯃꯅ ꯈꯂꯩꯔ ꯂꫭꯏꯗꫭꯏꯅꯤ ꯑꯃꯗꯤ ꯋꯥꯠꯂꯤ
ꯀꯌꯥ ꯇꯥꯕ
ꯎꯝ ꯑꯃꯅ ꯇꯔꯥꯇꯔꯨꯛ ꯇꯥꯕ ꯑꯃꯅ ꯇꯔꯥ ꯇꯥꯕ ꯑꯗꯨꯗꯩ ꯑꯃꯟꯗꯤ ꯐꯥꯎꯈꯔꯦ ꯃꯉꯥ ꯇꯥꯕ ꯑꯃꯗꯤ
ꯌꯥꯡꯈꯩ ꯇꯥꯕ ꯑꯝꯇ ꯌꯥꯎꯗꯅ
ꯅꯤꯝꯐꯨ ꯊꯥꯕ ꯑꯃ ꯌꯥꯎꯔꯦ
ꯑꯍꯨꯝꯅꯤꯅꯦ ꯑꯗꯨꯅꯦ ꯅꯪꯗꯤ
ꯃꯔꯤꯅꯤ ꯏꯕꯦꯝ ꯎꯝ ꯅꯤꯝꯐꯨ ꯇꯥꯕꯗꯨꯕꯨꯗꯤ ꯑꯩꯅ ꯌꯥꯎꯔꯔꯒꯦ ꯇꯧꯔꯝꯕꯗꯣ ꯑꯈꫭꯏꯃꯥꯅꯁꯨ ꯌꯥꯎꯁꯜꯂꯣꯅ ꯌꯥꯎꯁꯜꯂꯦ
ꯀꯩꯅꯣ ꯐꯅꯦꯛꯀꯤꯁꯨ ꯌꯥꯎꯗꯏ ꯅꯪ ꯐꯅꯦꯛꯀꯤꯁꯨ
ꯑꯅꯤꯀꯤꯁꯨꯨ ꯌꯥꯎꯔꯤ
ꯐꯅꯦꯛꯀꯤꯅ ꯀꯌꯥ
ꯐꯅꯦꯛꯀꯤ ꯂꯨꯄꯥ ꯆꯥꯍꯨꯝ
ꯑꯗꯣ ꯐꯅꯦꯛ ꯀꯌꯥꯅꯣꯕ ꯐꯪꯗꯣꯏꯁꯦ
ꯐꯅꯦꯛ ꯀꯌꯥꯅꫭ ꯀꯥꯎꯒ꯭ꯔꯦ
ꯃꯨꯒꯥꯔꯣ ꯋꯥꯟꯄ꯭ꯂꯥꯏꯔꯣ
ꯋꯟꯄ꯭ꯂꯥꯏꯅꯦꯗ
ꯎ ꯎꯝ ꯃꯥꯅꯦ ꯋꯥꯋꯥꯕ ꯂꯥꯏꯅ ꯐꯩꯌꯦ ꯑꯩ ꯃꯨꯒꯥꯗꯨꯗꯤ ꯑꯩꯈꯣꯏ ꯄꯨꯊꯣꯛ ꯊꯣꯛꯑꯒ ꯆꯠꯅ ꯆꯠꯅꯕ ꯃꯇꯝ ꯁꯠ ꯆꯠꯂ ꯂꯩ ꯌꯥꯏꯑꯦꯕ
ꯃꯅꯦ ꯋꯥꯟꯄꯥ꯭ꯏꯟ ꯗꯤꯅꯦ ꯑꯗꯨꯝ ꯍꯥꯏꯗꯤ ꯍꯌꯦꯡꯋꯥꯢ ꯐꯥꯎ ꯀꯥꯟꯅꯕ ꯄꯣꯠꯅꯤꯅꯅꯦ ꯍꯥꯏꯗꯤ ꯃꯥꯅꯕꯤ ꯑꯀ ꯂꯛꯑꯦ ꯈꯜꯂꯣ ꯑꯦꯛꯁꯇꯔ ꯊꯝꯃꯁꯨ ꯌꯥꯢ ꯌꯥꯗꯔꯥ ꯩ ꯑꯗꯨꯝꯕꯩ ꯈꯜꯂ ꯂꯧꯕꯅꯤꯗ ꯑꯗꯨꯗꯗꯤ ꯐꯅꯦꯛ ꯃꯔꯨꯝ ꯌꯥꯎꯕꯒꯤ ꯀꯥꯟꯅꯕ ꯖꯤꯁꯨ ꯅꯦ ꯍꯥꯏꯕ ꯋꯅꯤꯗ ꯌꯥꯝ ꯁꯦꯐ ꯌꯥꯝ ꯑꯣꯏꯗ ꯐꯅꯦꯛ ꯃꯔꯨꯞ ꯌꯥꯎꯕꯁꯦ
ꯂꯨꯄꯥ ꯆꯍꯨꯝ ꯍꯣꯏ ꯑꯗꯨꯝ ꯍꯨꯜꯂꯛꯀꯣꯏꯅꯤ ꯑꯗꯨꯁꯨ ꯑꯩꯈꯣꯏꯅ ꯊꯥ ꯈꯨꯗꯤꯡꯒꯤ ꯂꯨꯄꯥ ꯆꯍꯨꯝ ꯆꯍꯨꯝꯗ ꯐꯅꯦꯛ ꯂꯩꯕꯗꯤ ꯀꯥꯏ ꯀꯥꯏ ꯂꯩ ꯂꯩꯔꯝꯃꯣꯏꯗ
ꯂꯩꯗꯦꯗ
ꯑꯗꯨꯅꯦ ꯑꯗꯨꯢ ꯈꯜꯂꯤ ꯀꯩꯁꯨ ꯈꯣꯢꯅ ꯀꯩꯁꯨ ꯂꯩꯗꯦꯕ ꯑꯗꯨꯝ ꯈꯔ ꯈꯔ ꯈꯔ ꯁꯅ ꯃꯔꯨꯞ ꯀꯩꯀꯥ ꯐꯥꯎꯕꯗꯤ ꯃꯥꯅ ꯃꯥꯅ ꯁꯦꯠꯇꯣꯛꯄꯤꯅꯤ ꯃꯥꯟꯅꯗꯕ ꯈꯔ ꯐꯩ ꯐꯖꯕꯗꯨꯅ ꯊꯝꯖꯈ꯭ꯔ ꯂꯣꯏꯔꯦ ꯅꯠꯇ꯭ꯔꯣ
ꯎꯝ ꯀꯩꯅꯣ ꯇꯧꯋꯦ ꯑꯗꯣ ꯑꯣ ꯅꯣꯏꯒꯤ ꯊꯧꯕꯥꯜꯗꯧꯛ ꯐꯅꯦꯛꯁꯦ ꯄꯥꯗꯤ ꯄꯥꯏꯕ
ꯃꯣꯏꯔꯣꯝ ꯊꯧꯕꯥꯜ ꯕꯖꯥꯔꯒꯤꯗꯤ ꯄꯥꯏꯌꯦꯕ ꯑꯩꯈꯣꯏꯁꯨ ꯅꯥꯀꯅꯤꯅꯅꯦ ꯊꯥ ꯊꯥ ꯂꯥꯎꯔꯒ ꯁꯥꯡꯁꯨ ꯁꯥꯡꯉꯦ ꯐꯅꯦꯛ ꯆꯥꯎꯋꯦꯕ ꯑꯩꯈꯣꯏ ꯃꯥꯏꯅ ꯁꯦꯠꯂꯤ ꯐꯅꯦꯛ ꯀꯖꯦ ꯑꯩꯈꯣꯏ ꯃꯥꯒꯤ ꯍꯧꯖꯤꯛ ꯁꯥꯔꯤꯕ ꯐꯅꯦꯛꯀꯥꯁꯦ ꯌꯦꯡꯉꯨ ꯈꯨꯄꯥꯛꯑꯝꯅꯦ ꯑꯗꯨꯗꯤ ꯋꯥꯟ ꯄ꯭ꯂꯥꯏꯗ ꯂꯣꯏ ꯊꯥꯏ ꯑꯩꯈꯣꯏꯁꯤꯒꯤ ꯑꯗꯨꯅ ꯑꯩꯈꯣꯏꯒꯤꯗꯤ ꯏꯃꯟꯅꯕꯤꯅ ꯇꯧꯔꯤꯗꯣ ꯂꯩꯀꯥꯏ ꯐꯅꯦꯛ ꯑꯁꯥꯕ ꯐꯖꯕꯁꯦ ꯂꯣꯢ ꯈꯣꯝꯀꯠꯂꯒꯅꯦꯕ ꯃꯥꯅ ꯃꯔꯨꯞ ꯇꯧꯋꯦꯅ ꯇꯧꯔꯤꯁꯦ ꯑꯗꯨꯅꯅꯦ ꯐꯅꯦꯛꯁꯦ ꯑꯩ ꯑꯩ ꯍꯟꯗꯛ ꯎꯝ ꯑꯅꯤ ꯀꯥꯏ ꯁꯣꯛꯑꯦꯕꯀꯣ
ꯎꯝ
ꯑ ꯑꯩꯅ ꯑꯃ ꯁꯦꯠꯄ ꯌꯦꯂꯣꯗ ꯑ ꯕꯦꯕꯤ ꯄꯤꯡꯅ ꯍꯥꯛꯄ ꯑꯃ ꯁꯦꯠꯇ꯭ꯔ
ꯑꯗꯨꯗꯣ ꯃꯔꯨꯞꯀꯤ ꯃꯔꯨꯞ ꯐꯅꯦꯛꯅꯦꯕ ꯍꯥꯏꯗꯤ ꯑꯩꯈꯣꯏ ꯃꯥꯅ ꯁꯥꯕꯁꯦ ꯑꯩ ꯐꯪꯍꯧꯗꯦꯕꯀꯣ
ꯎꯝ
ꯑ ꯌ ꯃꯤ ꯂꯣꯏ ꯂꯧꯅ ꯅꯍꯥꯟꯗꯨꯅ ꯑꯗꯨꯒ ꯑꯗꯨꯗꯤ ꯃꯔꯨꯞꯇꯣ ꯌꯥꯎꯔꯛ ꯑꯩꯅ ꯁꯦꯠꯇꯣꯛꯄꯅꯦꯕ ꯢꯕꯦꯝꯃ ꯈꯨꯠꯆꯧ ꯑꯃ ꯊꯥ ꯊꯥꯁꯨ ꯂꯥꯎꯋꯦ ꯑꯗꯩꯗꯤ ꯏꯃꯥꯅ ꯅꯍꯟꯃꯨꯛ ꯁꯥꯈꯤ ꯕ ꯑꯃ ꯃꯆꯨ ꯑꯍꯥꯟꯕ ꯁꯥꯈꯤꯕꯗꯣ ꯑꯩꯅ ꯅꯣꯏꯅ ꯎꯠꯈꯤꯕꯗꯣ ꯑꯗꯨꯗꯨꯁꯨꯅꯦ ꯢꯕꯦꯝꯃ ꯊꯥ ꯊꯥ ꯂꯥꯎꯋꯦ ꯐꯤꯗꯣ ꯍꯥꯏꯗꯤ ꯊꯧꯕꯥꯜ ꯕꯖꯥꯔꯗ ꯄꯣꯂꯞ ꯄꯣꯏꯔꯛꯄ ꯑꯗꯩ ꯊꯧꯕꯥꯜꯒꯤꯗꯤꯅꯦ ꯇꯁꯦꯡꯅꯒꯤ ꯍꯥꯏꯔꯒ ꯃꯣꯏꯗꯤ ꯕꯖꯥꯔ ꯐꯅꯦꯛꯅꯦꯕ ꯕꯖꯥꯔꯗ ꯌꯣꯟꯗꯧꯕ ꯄꯣꯠꯅꯦꯕ ꯍꯥꯏꯗꯤ ꯑꯩꯈꯣꯏꯃ ꯂꯪꯇꯥ ꯊꯥꯕꯤ ꯑꯗꯨꯒꯨꯝꯕ ꯑꯗꯩꯗꯤ ꯊꯥꯗꯁꯨ ꯌꯥꯏꯌꯦꯕ ꯀꯩꯁꯨ ꯑꯗꯨꯅ ꯃꯣꯏꯗꯤꯅꯦ ꯑꯩꯈꯣꯏꯁꯨ ꯑꯩꯈꯣꯏꯒꯤꯅ ꯑꯃꯨꯛ ꯐꯅꯦꯛ ꯌꯣꯜꯂꯛꯄꯅꯤꯅ ꯃꯤꯅ ꯈꯤꯇꯪ ꯄꯥꯏ ꯍꯥꯏꯕꯗ ꯁꯤꯠꯂꯣꯅ ꯈꯟꯕꯒꯤ ꯑꯗꯨꯝ ꯊꯥꯅ ꯇꯧꯕꯤꯗꯣ ꯇꯧꯋꯦꯕ ꯑꯗꯩ ꯑꯩꯅꯁꯨ ꯐꯅꯦꯛꯀꯤ ꯊꯥꯍꯜꯂꯨ ꯑꯗꯩꯗꯤ ꯑꯩꯈꯣꯏꯗꯤ ꯐꯅꯦꯛ ꯄꯤꯛꯄꯁꯨ ꯍꯧꯖꯤꯛꯇꯤ ꯃꯤ ꯑꯄꯤꯛ ꯆꯥꯎꯋꯦ ꯍꯥꯏꯕ ꯋꯥꯅꯦ ꯑꯩꯈꯣꯏꯅ ꯐꯅꯦꯛ ꯑꯆꯧ ꯑꯄꯤꯛꯄ ꯁꯦꯠꯂꯨꯕꯗ ꯌꯥꯗꯦꯕ ꯩꯅ ꯏꯃꯥ ꯃꯤꯉꯣꯟꯗ ꯂꯧꯕ ꯃꯇꯝꯗ ꯑꯇꯦꯟ ꯃꯌꯥꯝ ꯊꯦꯡꯅꯕ ꯑꯩꯅ ꯏꯃ ꯐꯅꯦꯛꯀꯣ ꯆꯥꯎꯍꯜꯂꯨ ꯄꯤꯛꯍꯟꯒꯅꯨ ꯄꯤꯛꯍꯟꯒꯅꯨꯅꯦ ꯐꯅꯦꯛꯁꯨ
ꯎ ꯐꯅꯦꯛ ꯐꯄꯤꯛꯄꯁꯦ ꯅꯨꯡꯉꯥꯏꯇꯕꯅꯦ ꯁꯦꯠꯄ ꯑꯗꯨꯒꯅꯦ
ꯍꯥꯔꯛꯑꯣ
ꯀꯩꯅꯣ ꯇꯧꯋꯦ ꯐꯅꯦꯛꯁꯦ ꯐꯅꯦꯛꯁꯦ ꯆꯥꯎꯃꯜꯂꯁꯨ ꯑꯩꯉꯣꯟꯗ ꯌꯥꯗꯦꯕꯀꯣ ꯑꯩꯒꯤꯗꯤꯦ ꯑꯩꯁꯤꯅꯅꯦ ꯏꯁꯥꯁꯦ ꯐꯣꯞꯆꯥꯎꯅꯔ ꯅꯣꯏꯕ ꯃꯜꯥꯟꯕꯅ ꯐꯅ ꯐꯤꯗꯤ ꯀꯩꯁꯨ ꯌꯥꯝ ꯀꯟꯅ ꯀꯟꯗꯦꯕ ꯑꯩꯁꯦ ꯑꯗꯨ ꯆꯤꯜ ꯏꯅꯥꯎ ꯃꯣꯏ ꯍꯧꯖꯤꯛ ꯃꯣꯏꯅ ꯍꯦꯜꯂꯦꯕ ꯐꯅꯦꯛ ꯐꯦꯛ ꯀꯟꯕꯗꯤ ꯑ ꯑꯗꯨꯅ ꯃꯣꯏꯗ ꯁꯦꯠꯄꯁꯦ ꯑꯩꯅ ꯉ ꯅꯍꯥꯟ ꯑꯩ ꯅꯍꯥꯟ ꯅꯣꯏ ꯆꯥꯛꯆꯥ ꯆꯥꯛꯆꯥꯕ ꯆꯠꯂꯦ ꯍꯥꯏꯕ ꯅꯨꯃꯤꯇꯣ ꯑꯗꯨ ꯁꯦꯕ ꯐꯅꯤꯛꯇ ꯈꯨꯠꯂꯃꯅ ꯈꯨꯋꯥꯅ ꯑꯩ ꯁꯦꯕ ꯈꯪꯕ ꯃꯣꯏꯁꯨ ꯑꯗꯨꯝ ꯅꯨꯡꯉꯥꯏ ꯆ ꯆꯥꯏ ꯍꯥꯏꯕ ꯑꯩꯒꯤ ꯑꯣꯏꯅꯗꯤ ꯋꯥꯏꯑꯦꯕ ꯐꯅꯦꯛꯁꯦ ꯑꯗꯨꯒ ꯃꯤꯔꯕꯥ ꯅꯍꯥꯟ ꯁꯥꯔꯤ ꯁꯛꯄ ꯅꯨꯃꯤꯠꯇ ꯂꯤꯠꯈꯤꯕ ꯐꯨꯔꯤꯠꯇꯣ ꯇꯣꯞꯁꯨꯇꯣ ꯕ꯭ꯔꯥꯎꯖꯇꯣ ꯑꯗꯨꯗꯣ ꯃꯅꯤꯡ ꯈꯤꯇꯪ ꯀꯣꯛꯏꯗꯦ ꯑꯗꯨ ꯃꯥꯏ ꯃꯅꯤꯡ ꯅꯤꯡꯒꯤ ꯄꯥꯛꯁꯤꯡꯒ ꯆꯤꯜꯈꯤꯕꯅꯦꯕꯀꯣ ꯑꯩꯅ ꯈꯜꯂꯤꯁꯦ ꯃꯊꯥ ꯆꯥꯏꯔꯦꯕ ꯂꯨꯍꯣꯡꯉꯁꯦ ꯑꯩꯁꯦ ꯃꯥ ꯆꯤꯜꯂꯁꯤꯅꯗꯤ ꯑꯩ ꯆꯥꯗ꯭ꯔꯗꯤ ꯀꯃꯥꯏꯅ ꯇꯧꯗꯅ ꯈꯣꯠꯇꯦ ꯑꯩ ꯅꯣꯏꯁꯤ ꯅ ꯈꯜꯂꯦ ꯈꯟꯂ꯭ꯔꯦꯀꯣ ꯑꯗꯨꯒ ꯍꯧꯖꯤꯛ ꯀꯥꯟꯗ ꯀꯣꯜꯂꯕ ꯀꯣꯝꯕꯁꯦ ꯑꯗꯨꯒꯤꯗꯨꯗꯤ ꯃꯅꯤꯡ ꯀꯣꯠꯄꯅꯤꯅ ꯇꯞ ꯅꯞꯇꯗꯤ ꯐꯖꯗꯦꯕ ꯌꯥꯝꯅ ꯐꯗꯦ ꯑꯗꯨꯒ ꯑꯩ ꯍꯥꯏꯕ ꯄꯥꯝꯕꯣꯝꯁꯤꯃꯗꯤ ꯃꯉꯣꯟꯗ ꯈꯔꯕꯨꯗꯤ ꯆꯤꯜꯂꯦꯕ ꯑꯗꯨꯗꯤ ꯆꯥꯗꯤ ꯆꯥꯏꯌꯦꯕꯀꯣ ꯅꯨꯃꯤꯠꯟꯅꯕꯗ ꯐꯤꯗꯤ ꯐꯖꯅ ꯀꯣꯟꯕꯖꯥꯅ ꯈꯜꯂꯦ
ꯃꯊꯪꯒꯤ ꯃꯊꯪꯒꯤ ꯑꯃꯨꯛ ꯍꯧꯔꯛꯀꯗ ꯑꯃ ꯀꯗꯗ ꯍꯒꯗꯤ ꯌꯥꯎ
ꯌꯨꯅꯤꯛ ꯑꯣꯏꯕ ꯇꯧꯔꯤꯕ ꯐꯅꯦꯛꯛꯇ ꯅꯣꯏ ꯃꯃꯥꯡꯕꯨꯗꯤ ꯁꯥꯦ ꯌꯥꯏꯗꯁꯨ ꯌꯨꯅꯤ ꯀꯣꯏ ꯃꯆꯨ ꯇꯧ
ꯀꯩꯅꯣ ꯇꯧꯋꯦꯕ
ꯃꯃꯥꯡꯒꯤ ꯑꯩꯅ ꯇꯧꯈꯤꯕꯗꯨꯅ ꯑꯃꯨꯛ ꯀꯩꯅꯣꯅꯦꯕ ꯐꯅꯦꯛꯇ ꯐꯅꯦꯛꯅꯦꯕꯀꯣ ꯍꯟꯗꯛꯀꯤꯁꯤꯅ ꯑꯃꯨꯛ ꯁꯨꯠꯅꯦꯕ
ꯎꯝ
ꯏꯕꯦꯝꯃ ꯑꯩ ꯑꯇꯣꯞꯄ ꯅꯥꯍꯥꯟꯃꯨꯛ ꯑꯃ ꯑꯇꯣꯞꯄ ꯁꯥꯏꯗꯠꯇ ꯐꯥꯎꯕꯗꯣ ꯏꯁꯥꯅ ꯑꯄꯥꯝꯕ ꯈꯜꯍꯜꯂꯦꯕ ꯃꯣꯏꯅ ꯀꯔꯤ ꯀꯔꯝꯕ ꯄꯥꯝꯒꯦ ꯈꯣꯠꯀꯦꯅ ꯑꯗꯨ ꯈꯜꯍꯟꯕꯗꯣ ꯀꯩꯅꯣ ꯇꯧꯔꯦ ꯏꯁꯥꯅ ꯑ ꯄꯥꯅꯩ ꯈꯟꯕꯩꯕꯁꯨ ꯐꯖꯁꯨ ꯐꯪꯉꯦꯕ ꯑꯗꯩꯗꯤ ꯎ ꯐꯅꯦꯛꯉꯗꯨꯁꯨꯅꯦ ꯏꯃꯥꯕꯤ ꯅꯨꯄꯤꯕ ꯏꯊꯥ ꯊꯥ ꯂꯥꯎꯔꯕꯃꯤꯅꯤꯅꯅꯦ ꯁꯦꯠꯇꯣꯛꯇ ꯄꯥꯎꯕꯗ ꯌꯥꯝ ꯁꯦꯠꯇꯣꯛꯇꯕꯅꯦꯕ ꯄꯥꯝꯃꯨꯏꯅ ꯀꯃꯅꯋꯥꯏ ꯌꯥꯎꯅ ꯊꯥꯏꯅꯗꯤ ꯐꯅꯦꯛ ꯃꯣꯏꯨꯁꯨꯦ ꯍꯥꯏ ꯃꯆꯨ ꯃꯥꯟꯅ ꯃꯥꯟꯅꯕ ꯌꯥꯝ ꯇꯧꯔꯝꯃꯤꯗꯅ
ꯑꯣꯗ
ꯗꯦꯝꯒꯤ ꯁꯦꯠꯂꯛꯈꯤꯕ ꯐꯅꯦꯛ ꯃꯌꯥꯝꯁꯤꯡꯗꯣ ꯃꯤꯃ ꯑꯠꯍꯩꯕꯒ ꯑꯝꯇꯅ ꯃꯔꯨ ꯃꯔꯨ ꯀꯌꯥꯗ
ꯀꯩꯅꯣꯒꯤꯗꯤ ꯃꯔꯨꯞꯀꯤꯗꯤ ꯔꯦꯠ ꯌꯦꯜꯂꯣ ꯄꯤꯡ ꯒ꯭ꯔꯤꯟ ꯇꯔꯥꯏꯅ ꯑꯣꯏꯔꯦ ꯑꯩ ꯃꯆꯨ ꯑꯃꯛꯄꯗ ꯃꯆꯨ ꯑꯃꯛꯄ ꯑꯣꯏꯔꯁꯨ ꯑꯊꯤꯕ ꯉꯥꯛꯇ
ꯃ ꯋꯥꯏꯈꯣ ꯃꯅꯤ ꯐꯅꯤ ꯃꯨꯁꯤꯂꯤꯕ ꯂꯕꯦꯟꯗꯔ ꯂꯩꯔꯤꯁꯦ ꯑꯣꯔꯦꯟꯖꯇ ꯑꯌꯥꯛꯄꯤꯗꯣ ꯑꯗꯨꯃ ꯑꯗꯣ ꯐꯖ ꯐꯖꯕꯗꯨ ꯑꯗꯨꯝ ꯊꯝꯖꯤꯜꯂꯦ ꯊꯝꯖꯤꯜꯂꯦꯗꯤ ꯍꯥꯏꯕꯅꯦ ꯑꯃꯃꯣꯝꯗ ꯍꯥꯏꯔꯛꯒꯅꯦ ꯑꯗꯦ ꯑꯩꯈꯣꯏꯅꯁꯨ ꯑꯗꯨ ꯑꯗꯥꯏꯒꯤ ꯋꯥ ꯅꯠꯇꯕ ꯁꯨꯝ ꯑꯩꯈꯣꯏꯁꯨ ꯅꯨꯄꯤꯅꯦ ꯅꯨꯄꯤ ꯅꯠꯇ꯭ꯔꯥ ꯅꯪꯀꯣ ꯅꯪꯀꯣ ꯐꯣꯟꯗꯦ ꯑꯩꯅ ꯇꯧꯔꯛꯄ꯭ꯔꯣ ꯅꯪ ꯇꯧꯔꯄ꯭ꯔꯣ
ꯑꯗꯨꯖꯔꯝ ꯎꯝ ꯍꯧꯕ ꯍꯕ ꯑꯣꯀꯦ ꯕꯥꯥꯏ
ꯀꯧꯅꯦ